ꯇꯥꯕ꯭ꯔꯣ ꯑꯥ ꯇꯥꯏꯌꯦ ꯇꯥꯏ ꯒ꯭ꯌꯥꯟ ꯇꯥꯗ꯭ꯔꯦ ꯑꯩ ꯀꯣꯛ ꯌꯥꯝ ꯉꯥꯎꯋꯦꯗ
ꯎ
ꯑꯁ‌ꯦꯡꯕꯅ‌ꯦ
ꯅꯍꯥꯟ ꯅꯍꯥꯟꯒꯤ ꯇꯧꯕ ꯃꯑꯣꯡꯗꫭ ꯑꯃꯨꯛꯀ ꯇꯧꯕꯅꯤ ꯀꯟꯇꯤꯅ꯭ꯌꯨ ꯑꯃꯨꯛꯀ ꯅꯝꯕ ꯀꯥꯟꯗ ꯌꯥꯕ
ꯑꯩꯅ ꯍꯥꯏꯕꯗꯤ ꯅꯪꯒꯤꯗꯨꯗꯤ ꯑꯗꯨꯃꯥꯏꯅ ꯇꯧꯗꯦ ꯍꯥꯏꯕ
ꯑꯩꯗꯤ ꯑꯗꯨꯃꯥꯏꯅ ꯇꯧꯗꯣꯏꯅ
ꯀꯩꯒꯤꯅꯣ ꯑꯩ ꯈꯪꯗꯦ ꯑꯩꯁꯨ ꯀꫭꯛ ꯌꯥꯝ ꯉꯥꯎꯏ ꯒ꯭ꯌꯥꯟ ꯃ‌ꯦꯟ ꯇꯥꯗ‌ꯦ ꯑꯣ ꯆꯥꯛ ꯆꯥꯔꯕꯣ ꯀꯩꯗꯧꯔꯤꯅꯣ
ꯍꯧꯖꯤꯛꯀꯤ ꯐꯤꯕꯝꯁꯦ ꯐꯦꯟ ꯊꯥꯔꯒ ꯐꯖꯅ ꯀꯩꯅꯣ ꯂꯩꯅꯤ ꯐꯖꯅ ꯇꯨꯝꯃꯒ ꯂꯩꯅꯤ
ꯑꯣ ꯌꯥꯝ ꯅꯨꯡꯉꯥꯏꯕ ꯋꯥꯔꯤꯅꯤ ꯅꯪꯒꯤꯗꯤ
ꯎꯝ ꯑꯁ ꯅꯨꯡꯁꯥ ꯁꯣꯝꯗ ꯌꯩꯕꯁꯦ ꯀꯌꯥꯝ ꯀꯜꯂꯦꯅ ꯈꯟ ꯌꯥꯝ ꯀꯟꯃꯟꯕꯒꯤꯀꯣ ꯑꯩ ꯃꯄꯥꯟ ꯊꯣꯛꯅꯤꯡꯗꯕ
ꯁꯤꯗꯗꯤ ꯅꯨꯡꯁꯥꯁꯨ ꯌꯥꯝ ꯑꯁ ꯉꯁꯥꯏꯗꯤ ꯈꯔꯗꯤ ꯊꯣꯛꯑꯝꯃꯦ ꯍꯧꯖꯤꯛꯄꯨꯗꯤ ꯈꯔ ꯐꯔꯦ
ꯑꯩꯁ ꯁꯣꯝꯗꯗꯤ ꯂꯣꯏꯔꯦ ꯁꯣꯝꯗꯗꯤ ꯂꯣꯏꯔꯦꯕ ꯁꯥꯕꯖꯤꯅ
ꯎꯝ
ꯕꯤꯜꯗꯤꯡꯗꯨꯕꯨ ꯅꯨꯡꯊꯤꯟꯗ ꯐꯦꯟ ꯊꯥꯔꯒ ꯂꯩꯕ ꯍꯥꯏꯁꯦ ꯑꯁ ꯀꯌꯥꯝ ꯁꯥꯔꯝ ꯁꯥꯔꯝꯗꯧ ꯃꯥꯂꯦ
ꯑꯗꯨꯅꯦ ꯑꯩꯈꯣꯏꯗꯤ ꯑꯩꯈꯣꯏꯗꯤ ꯑꯩꯈꯣꯏꯗꯤ ꯅꯨꯡꯊꯤꯟꯗꯗꯤ ꯏꯪꯉꯦꯕꯀꯣ
ꯎꯝ
ꯅꯨꯡꯗꯥꯡꯗꯗꯤ ꯁꯥꯕꯅ ꯂꯣꯏꯔꯦꯍꯦ
ꯅꯨꯡꯗꯥꯡꯗ ꯅꯨꯡꯗꯥꯡꯗꯁꯨ ꯁꯨꯃꯥꯏꯅ ꯁꯥꯕ ꯍꯥꯏꯕꯗꯤ ꯑꯩꯈꯣꯏꯗꯤ ꯅꯨꯡ ꯅꯨꯡꯇꯤꯟꯁꯨ ꯅꯨꯡꯗꯥꯥꯡꯁꯨ ꯂꯣꯏꯅ ꯁꯥꯏꯗ
ꯇꯜꯂꯦꯗ ꯅꯪꯒꯤꯗꯨꯗꯤ ꯑꯗꯨꯗꯤ
ꯑꯗꯨꯕꯨ ꯈꯔ ꯈꯔ ꯃꯇꯝ ꯈꯔ ꯈꯔꯗꯤ ꯑꯗꯨꯝ ꯅꯨꯡꯗꯥꯡꯗꯗꯤ ꯅꯨꯡꯁꯤꯠ ꯅꯨꯡꯁꯤꯠ ꯌꯥꯝ ꯂꯥꯛꯄ ꯃꯇꯝꯁꯨ ꯌꯥꯎꯌꯦꯕꯀꯣ
ꯑꯣ
ꯑꯗꯨ ꯃꯇꯝꯗꯤ ꯌꯥꯝꯅ ꯅꯨꯡꯉꯥꯢꯌꯦ
ꯑꯩꯈꯣꯢꯗꯤ ꯍꯧꯖꯤꯛ ꯀꯤꯍꯣꯝ ꯆꯥꯔꯒ ꯂꯩꯕꯅꯦ ꯅꯍꯥꯟ ꯂꯩꯔꯛꯄ
ꯎꯝ
ꯅꯣꯏꯗꯤ ꯀꯨꯝꯁꯤꯒꯤ ꯆꯥꯔꯕꯣ
ꯆꯥꯗ꯭ꯔꯗꯤ
ꯆꯥꯗ꯭ꯔꯗꯤ ꯏꯁ ꯑꯩꯈꯣꯏꯗꯤ ꯑꯁ ꯉꯁꯤꯅ ꯑꯍꯥꯟꯕꯅꯦ ꯆꯥꯕꯗꯣ
ꯑꯁ ꯑꯗꯨ ꯑꯗꯨꯗꯤ ꯑꯩꯅ ꯍꯪꯒꯗꯕꯅꯤꯅꯦ ꯅꯣꯏꯗ
ꯑꯥꯢ ꯑꯗꯨꯗꯤ ꯑꯩꯅ ꯉꯁꯤ ꯆꯥꯏ ꯍꯥꯏꯕꯒꯤꯅꯦ
ꯀꯨꯝꯁꯤꯒꯤ ꯀꯌꯥ ꯀꯌꯥꯔꯛꯗꯤ ꯆꯥꯈ꯭ꯔꯕ ꯍꯥꯏꯅ ꯑꯩꯅ ꯍꯪꯒꯗꯕꯅꯤ ꯍꯪꯒꯗꯕ ꯀꯣꯏꯁꯟꯅꯤꯅꯦ ꯑꯗꯨꯗꯤ
ꯀꯨꯝꯁꯤꯒꯤ ꯑꯃꯔꯛ ꯑꯅꯤ ꯂꯩꯕꯅꯦꯕꯀꯣ
ꯎꯝ
ꯑꯃꯗ ꯀꯨꯟꯊ꯭ꯔꯥ ꯀꯨꯟꯊ꯭ꯔꯥ ꯄꯤꯔ ꯑꯃꯗꯤ ꯊꯣ ꯆꯥꯊꯣꯛꯈ꯭ꯔꯦ ꯑꯗꯨ ꯑꯃꯗꯤ ꯂꯦꯝꯍꯧꯔꯤ ꯆꯦ ꯑꯩꯈꯣꯏꯅꯤ ꯈꯛ ꯂꯩꯕꯅꯤꯅ
ꯑꯗꯨꯔꯣꯝꯗꯁꯨ ꯄꯣꯠ ꯆꯩ ꯇꯥꯡꯕ꯭ꯔꯥ
ꯑꯣꯏ ꯌꯥꯝꯅ ꯀꯩꯅꯣ ꯇꯧ ꯑꯁꯤꯅ ꯑꯩꯈꯣꯏꯅ ꯂꯣꯛ ꯀꯩꯅꯣꯗ ꯆꯤꯡꯒꯤ ꯄꯣꯠ ꯊꯥꯐꯝ ꯑꯃ ꯂꯩꯌꯦꯕ
ꯎꯝ
ꯑꯗꯨꯔꯣꯝꯒꯤ ꯂꯩꯔꯛꯄꯅꯦ ꯑꯗꯨꯒꯤ ꯍꯥꯎꯋꯦ ꯊꯨꯝꯁꯨ ꯊꯨꯝꯃꯦ
ꯎꯝ
ꯑꯗꯨꯒꯤꯅꯦꯇꯥ ꯅꯪꯒꯤꯖꯨ ꯊꯥꯔꯛꯑꯣꯔꯣ
ꯊꯥꯔꯛꯄ ꯌꯥꯏ ꯍꯥꯏ ꯅꯪꯅ ꯅꯪꯅ ꯊꯥꯔꯛ ꯊꯥꯅꯤꯡꯉꯗꯤꯀꯣ ꯑꯗꯨꯝ ꯊꯥꯔꯛꯄ ꯌꯥꯏ ꯑꯩ ꯂꯧꯕꯩ ꯂꯧꯕ ꯆꯠꯄ ꯌꯥꯏ
ꯂꯧꯅꯤꯡꯉꯥꯏꯗꯤ ꯑꯗꯨꯝ ꯂꯩꯌꯦ ꯍꯥꯏꯕꯗꯨꯔꯣ ꯅꯪꯁꯦ
ꯎꯝ ꯐ꯭ꯔꯤꯗ ꯂꯩꯕꯅꯤꯅꯥ ꯍꯧꯖꯤꯛꯀꯥꯟ ꯑꯗꯨꯒꯨꯝꯕ ꯂꯧꯕ ꯆꯠꯄꯁꯨ ꯌꯥꯝ ꯃꯇꯝ ꯌꯥꯝ ꯂꯩꯌꯦ ꯍꯥꯏꯕ ꯋꯥꯅꯤꯗ
ꯍꯣꯏ ꯇꯨꯕꯨꯗꯤ ꯑꯁ ꯉꯁꯤꯗꯤ ꯑꯗꯨꯝ ꯀꯩꯅꯣ ꯇꯧꯔ ꯂꯩꯔꯦ
ꯅꯨꯃꯤꯠ ꯈꯨꯗꯤꯡꯒꯤ ꯔꯨꯇꯤꯟ ꯍꯣꯡꯗꯦ ꯍꯧꯖꯤꯛꯀꯥꯟ
ꯑꯗꯨꯅꯤ ꯑꯩꯈꯣꯏꯁꯨ ꯍꯣꯡ ꯑꯁ ꯉꯁꯤꯗꯤ ꯈꯔ ꯍꯣꯡꯉꯦ ꯉꯁꯤꯗꯤ ꯑꯩ ꯈꯔ ꯐꯣꯟ ꯌꯥꯝ ꯌꯦꯡꯉꯦ
ꯑꯣ ꯑꯗꯨꯗꯤ ꯎꯝ ꯑꯗꯨꯕꯨꯗꯤ ꯁꯨꯃꯥꯏꯅ ꯇꯧꯕ ꯉꯔꯥꯡ ꯄꯨꯡ ꯀꯌꯥꯗ ꯇꯨꯝꯕ꯭ꯔꯥꯅ ꯅꯪ
ꯉꯥꯔꯡ ꯑꯥ ꯊꯦꯡꯉꯦ ꯇꯨꯝꯃꯦ
ꯑꯩꯁꯨ
ꯌꯦꯡꯉꯒ ꯂꯩꯔꯤꯗꯣ ꯎꯗꯨ꯭ꯔꯣꯅ ꯑꯩꯅ ꯕꯣꯜꯒꯨꯝꯕ ꯌꯦꯡꯉꯗꯣ
ꯁꯦꯀꯦꯟ ꯃꯦꯠꯆ ꯌꯦꯡꯕꯗꯣ ꯂꯣꯏꯁꯤ ꯂꯣꯏꯍꯧꯗ꯭ꯔꯤ ꯂꯣꯏꯗ꯭ꯔꯤ ꯐꯥꯎ ꯂꯣꯏꯗ꯭ꯔꯤꯉꯩꯗ ꯍꯥꯟꯅ ꯄꯨꯝꯊꯣꯛꯈꯥꯕ
ꯑꯩꯈꯣꯏꯁꯨꯅꯤꯗ ꯋꯥꯕꯒꯤ ꯇꯟꯕ
ꯁꯨꯝ ꯇꯨꯝꯅꯤꯡ ꯌꯥꯝ ꯀꯟꯅ ꯇꯨꯝꯅꯤꯡꯕ ꯇꯨꯝꯅꯤꯡꯕ ꯑꯣꯏꯕꯀꯣ ꯑꯗꯨꯒꯤ ꯑꯦꯁ ꯇꯝꯒꯦ ꯍꯥꯏꯅ ꯇꯝꯊꯛꯄ ꯍꯧꯒꯠꯄꯗꯗꯤ ꯅꯨꯡꯉꯥꯏꯔꯦ ꯍꯧꯒꯠꯄꯗꯣ ꯄꯨꯡ ꯇꯔꯥ ꯑꯗꯨꯋꯥꯏꯗ ꯑꯃꯨꯛ ꯍꯧꯒꯠꯄꯀꯣ
ꯑꯩꯗꯤ ꯍꯧꯒꯠꯄꯗꯤ ꯄꯨꯡ ꯇꯔꯨꯛꯇ ꯍꯧꯒꯠꯂꯦ
ꯏꯁ ꯅꯣꯏ ꯁꯨꯃꯥꯏꯅ ꯇꯧꯕ ꯉꯝꯕꯖꯦ ꯌꯝ ꯐꯩꯍꯦꯅꯦ ꯑꯩ ꯗꯤꯀꯣ
ꯑꯝ
ꯍꯦꯟꯅ ꯇꯨꯝꯃꯥꯕ ꯍꯧꯒꯠꯄ ꯃꯇꯝꯗꯨ ꯐꯤꯛꯁ ꯍꯥꯏꯕ ꯉꯝꯗꯔꯦ ꯍꯛꯆꯥꯡ ꯍꯛꯆꯥꯡꯗꯤ ꯌꯥꯝ ꯍꯛꯆꯥꯡꯗꯤ ꯌꯥꯝ ꯁꯣꯛꯒꯟꯕꯅꯤꯀꯣ
ꯑꯩꯔꯣ ꯎꯝ ꯍꯣꯏ ꯑꯗꯨ ꯈꯪꯗꯦ ꯑꯗꯨꯕꯨ ꯅꯍꯥꯟ ꯑꯗꯨꯝ ꯄꯨꯡ ꯇꯔꯨꯛ ꯑꯗꯨꯋꯥꯏꯗ ꯍꯧꯒꯠꯂꯝꯕꯗꯣ
ꯎꯝ
ꯑꯗꯨ ꯃꯤꯠꯇꯣ ꯃꯊꯟꯇ ꯈꯪꯉꯔꯦ ꯍꯦꯛꯇ ꯄꯥꯡꯊꯣꯔꯛꯑꯦꯕ ꯑꯗꯨꯒꯤ
ꯀꯟꯅ ꯅꯝꯁꯤꯜꯂꯒ ꯇꯧꯃꯤꯅꯤꯅꯤ ꯀꯩꯅꯣ
ꯍꯥꯥ
ꯀꯟꯅ ꯅꯝꯁꯜꯂꯒ ꯇꯨꯝꯒꯗꯕꯅꯤꯅꯦ ꯀꯩꯅꯣ ꯐꯤ ꯑꯣꯏ ꯀꯩꯀꯩ ꯑꯣꯏ ꯌꯥꯜꯂꯒ ꯈꯨꯝꯖꯤꯜꯂꯒ
ꯆꯦ ꯑꯈꯣꯏꯅꯤ ꯑꯌꯨꯛ ꯑꯩꯈꯣꯏꯅ ꯑꯗꯨꯝ ꯕꯣꯜ ꯌꯦꯡꯗ꯭ꯔꯥ ꯃꯥꯗꯤ ꯑꯌꯨꯛꯇ ꯐꯖꯅ ꯇꯨꯝꯃ ꯂꯩꯌꯦ ꯃꯥꯅ ꯇꯨꯝꯃꯣ ꯇꯨꯝꯃꯣ ꯍꯥꯏꯕꯅꯦꯕ ꯑꯩꯉꯣꯟꯗ
ꯎꯝ
ꯇꯨꯝꯒꯤꯗ ꯀꯣꯛ ꯉꯥꯎꯔꯛꯄ ꯋꯥꯅꯤꯗ
ꯑꯗꯨ ꯀꯩꯅꯣ ꯌꯥꯝ ꯐꯖꯅ ꯇꯨꯝꯗꯕꯒꯤꯅꯦ ꯑꯗꯣ
ꯅꯠꯇꯦ ꯅꯠꯇꯦ ꯍꯦꯜ ꯁꯨꯡꯇꯧ ꯇꯧ ꯀꯟꯗꯤ ꯈꯪꯗꯦ ꯅꯍꯥꯟꯗꯤꯀꯣ ꯑꯗꯨꯃꯥꯏꯅ ꯇꯧꯗꯦꯕ ꯍꯧꯖꯤꯛꯀ ꯍꯧꯖꯤꯛꯀꯥꯟꯈꯛꯅꯦꯕ ꯑꯩꯅ ꯇꯧꯔꯤꯁꯦ
ꯎ ꯍꯛꯆꯥꯡ ꯍꯛꯆꯥꯡ ꯍꯛꯆꯥꯡ ꯁꯣꯟꯊꯕꯖꯥꯠꯂ
ꯌꯥꯔꯦ ꯑꯉꯥꯡꯅꯕꯨ ꯀꯥꯏꯗ ꯍꯛꯆꯥꯡ ꯁꯣꯟꯊꯈꯤꯔꯍꯦ ꯅꯪꯁꯨ ꯋꯥꯔꯤꯅꯦ ꯀꯥꯏꯅ ꯇꯧꯔꯛꯀꯅꯣ ꯇꯥꯅꯤꯡꯗꯦ ꯑꯩ ꯍꯧꯖꯤꯛ ꯍꯛꯆꯥꯡꯖꯦ ꯄ꯭ꯔꯦꯛ ꯄ꯭ꯔꯦꯛ ꯂꯥꯎꯔꯒ ꯌꯥꯝ ꯐꯔ ꯂꯩꯕꯅꯦ
ꯑꯣ ꯋꯥꯆꯦꯞ ꯗꯤꯄꯤꯒꯤ ꯋꯥꯆꯦꯞ ꯗꯤꯄꯤꯒꯤ ꯃꯑꯣꯡꯗ ꯌꯦꯡꯉꯗꯤ ꯑꯗꯥꯏꯅꯗꯤ ꯑꯣꯏꯗꯤ ꯑꯣꯏꯔꯝꯅꯤ
ꯅꯪ ꯑꯩ ꯀꯅꯥꯔꯣ ꯍꯥꯏꯕꯗꯣ ꯈꯪꯕꯔꯅꯦ ꯈꯪꯖꯨ ꯈꯪꯗ꯭ꯔꯒ ꯑꯅꯤꯃꯛ ꯍꯛꯆꯥꯡ ꯐꯕꯅꯦ ꯏꯃꯥꯟꯅꯕꯤ ꯑꯩꯈꯣꯏꯅꯤꯃꯛ
ꯈꯪꯍꯦ ꯅꯪ ꯀꯅꯥꯔ ꯈꯪꯗ꯭ꯔꯗꯤ ꯏꯁ
ꯑꯟꯊꯨꯗ
ꯅꯪꯅ ꯂꯣꯏꯅ ꯅ ꯅꯪꯅ ꯂꯣꯏꯅꯕ ꯀꯥꯡꯕꯨ ꯅꯪꯒꯤ ꯃꯔꯨꯞꯁꯤꯡꯗꯨ ꯑꯩ ꯌꯥꯝꯃ ꯌꯥꯝ ꯈꯪꯉꯤꯀꯣ
ꯑꯣ ꯑꯗꯣ ꯑꯈꯣꯏꯅꯤ ꯍꯥꯞꯄꯗꯨꯁꯨ ꯑꯗꯨ ꯅꯨꯄꯤꯗꯨꯁꯨ ꯈꯪꯕ꯭ꯔꯣꯅꯦ
ꯑꯃꯗꯨꯗꯤ ꯈꯪꯗꯦ
ꯑꯗꯨꯅꯦ ꯑꯗꯨ ꯑꯗꯨꯁꯨ ꯑꯩ ꯑꯩꯅ ꯈ꯭ꯋꯥꯏꯗꯒꯤ ꯂꯨꯅ ꯇꯤꯟꯅꯕ ꯏꯃꯥꯟꯅꯕꯤꯅꯦ ꯑꯗꯨ
ꯅꯣꯏꯒꯤ ꯂꯥꯏꯟ ꯆꯞ ꯃꯟꯅ ꯇꯝꯕ꯭ꯔꯥ
ꯍꯣꯏ ꯑꯩꯅ ꯌꯥꯝꯅ ꯂꯨꯅ ꯇꯤꯟꯅꯕ ꯑꯩꯅꯁꯨ ꯌꯥꯝꯅ ꯅꯨꯡꯁꯤꯖꯕ ꯍꯥꯏꯇꯥꯔꯦ
ꯑꯣ ꯐꯩꯅꯦ ꯑꯗꯨꯁꯨ ꯃꯔꯨꯞ ꯍꯥꯏꯕꯁꯤ ꯁꯨꯃꯥꯏꯅ ꯑꯗꯨ ꯁꯨꯃꯥꯏꯅ ꯃꯔꯨꯞ ꯁꯦꯝꯒꯗꯕꯅꯤ
ꯑꯗꯨꯅꯦ ꯂꯨꯅ ꯇꯤꯟꯅ ꯂꯨꯔꯕꯅꯤꯅ ꯌꯥꯝ ꯅꯨꯡꯁꯤꯔꯦꯗꯣ ꯏꯃꯥꯟꯅꯕꯤ ꯍꯥꯏ ꯑꯣꯏꯔꯁꯨ
ꯍꯧꯖꯤꯛꯇꯤ ꯀꯩꯀꯩ ꯇꯧꯔꯦ ꯃꯥꯗꯤ
ꯃꯥ ꯍꯧꯖꯤꯛꯀ ꯃꯥꯁꯨ ꯀꯩꯅꯣꯝꯃ ꯊꯥꯒꯦ ꯍꯥꯏꯅ ꯀꯟꯅ ꯇꯧꯔ ꯂꯩꯕꯅꯦ
ꯅꯣꯏꯁꯨ ꯑꯗꯨ ꯑꯗꯨ ꯇꯝꯕ ꯂꯣꯏꯔꯒ ꯑꯦꯛꯖꯝ ꯑꯦꯛꯖꯥꯝꯒꯨꯝꯕ ꯊꯥꯕ ꯈꯟꯗ꯭ꯔꯗꯤ ꯎꯄꯥꯏ ꯂꯩꯗꯕꯖꯥꯠꯂ
ꯅꯠꯇꯦꯍꯦ ꯍꯣꯁꯄꯤꯇꯥꯜ ꯑꯌꯥꯝꯕꯗ ꯌꯥꯎꯕ ꯌꯥꯏꯍꯦ
ꯑꯣ ꯌꯥꯎꯕ ꯌꯥꯕ꯭ꯔꯥ?
ꯍꯣꯏ ꯍꯣꯏ
ꯌꯥꯎꯔꯣꯅꯦ ꯑꯗꯨꯗꯤ ꯅꯣꯏ ꯁꯥꯔꯇꯤꯐꯤꯀꯦꯠ ꯄꯥꯏꯔꯒ ꯀꯩꯗꯧꯗꯣꯏꯅꯣ ꯑꯗꯨꯗ ꯐꯝꯃ ꯂꯩꯁꯦ
ꯑꯩ ꯅꯨꯡꯉꯥꯏꯌꯦ ꯐꯝꯕꯁꯦ ꯅꯪ ꯐꯝꯃꯒ ꯂꯩꯕꯁꯦ ꯅꯨꯡꯉꯥꯏꯕ ꯈꯪꯗꯦ
ꯅꯨꯡꯉꯥꯏꯕ ꯅꯨꯡꯗꯤ ꯅꯨꯡꯉꯥꯏ ꯑꯗꯨ ꯑꯣꯏꯔꯁꯨ ꯃꯤꯅ ꯃꯤꯅ ꯀꯩꯅꯣ ꯍꯥꯏꯔ ꯃꯤꯅ ꯌꯦꯡꯕꯗꯗꯤ ꯅꯨꯡꯉꯥꯏꯇ꯭ꯔꯤꯗꯅꯦ ꯃꯣꯏꯗꯣ ꯇꯝꯕ ꯇꯝꯕ ꯂꯣꯏꯔꯒ ꯁꯤꯗ ꯑꯗꯨꯝ ꯐ꯭ꯔꯤꯗ ꯂꯩꯕꯁꯦ ꯀꯔꯤ ꯇꯝꯖꯥꯠꯂ ꯍꯥꯏꯅ ꯃꯤꯅ ꯈꯟꯒꯅꯤꯕ꯫
ꯃꯤꯅ ꯈꯜꯂꯁꯨ ꯑꯩꯅ ꯅꯨꯡꯉꯥꯏꯔꯗꯤ ꯌꯥꯔꯦ꯫
ꯌꯥꯗꯤ ꯌꯥꯕ ꯍꯣꯏ ꯑꯗꯨꯕꯨꯗꯤ ꯌꯥꯗꯤ ꯌꯥꯕ
ꯃꯤꯒꯤ ꯃꯤꯒꯤ ꯃꯤꯗꯤ ꯍꯥꯏꯅꯤꯡꯕ ꯍꯥꯏꯁꯅꯨ꯫ ꯅꯠꯇ꯭ꯔ ꯑꯦ ꯅꯨꯡꯉꯥꯏꯅ ꯂꯩꯕꯅꯦ ꯑꯗꯨꯒꯤ ꯑꯁ ꯑꯩꯈꯣꯏꯔꯣꯝꯒꯤꯁꯦ ꯈꯪꯗꯦꯅꯦꯍꯦ ꯅꯪ ꯍꯧꯖꯤꯛ ꯀꯩꯗꯧꯔꯤꯅꯣ?
ꯀꯩꯁꯨ ꯇꯧꯗꯦ ꯍꯥꯏꯔꯒ
ꯀꯔꯤ ꯀꯔꯤꯁꯨ ꯇꯧꯗꯕꯗꯤ ꯂꯩꯕ꯭ꯔꯣ ꯇꯧꯕ ꯌꯥꯗ꯭ꯔꯣ
ꯌꯥꯝ ꯇꯧꯅꯉꯥꯏ ꯂꯩꯗꯣꯏꯅꯦ
ꯑꯁꯦꯡꯕ ꯁꯥꯗꯤ ꯁꯥꯕ꯭ꯔꯣ ꯅꯣꯏꯖꯨ ꯍꯧꯖꯤꯛ?
ꯍꯧꯖꯤꯛ ꯅꯨꯡ ꯍꯧꯖꯤꯛ ꯅꯨꯡꯁꯥ ꯈꯔ ꯅꯣꯡ ꯐꯖꯅ ꯍꯧꯖꯤꯛꯐꯥꯎ ꯅꯣꯡ ꯐꯖꯅ ꯑꯃꯨꯛꯒ ꯃꯪꯉꯤ꯫
ꯅꯣꯡ ꯃꯪꯉꯦ ꯍꯥꯏꯕ꯭ꯔꯣ?
ꯍꯣꯏ ꯅꯣꯡ ꯃꯪꯉꯦ ꯁꯤ ꯋꯦꯗꯔꯁꯦ ꯈꯪꯗꯦꯅꯦ ꯉꯁꯥꯏ ꯈꯔ ꯆꯨꯔꯝꯕꯅꯦꯕꯀꯣ
ꯍꯣꯏ
ꯑꯗꯨ ꯈꯨꯗꯛꯇ ꯇꯣꯛꯑꯒ ꯅꯨꯡꯁꯥ ꯐꯖꯅ ꯑꯃꯨꯛꯀ ꯌꯩꯔꯛꯄ ꯑꯗꯨ ꯍꯧꯖꯤꯛꯅ ꯌꯥꯝ ꯀꯟꯅ ꯃꯝꯁꯜꯂꯛꯄ
ꯑꯣ
ꯄꯨꯔꯥ ꯍꯧꯖꯤꯛꯀꯥꯟꯒꯤ ꯍꯧꯖꯤꯛꯀꯥꯟꯒꯤ ꯁꯣꯝꯒꯤ ꯋꯦꯗꯔꯁꯤ ꯀꯩ ꯍꯥꯏꯗꯣꯏꯅꯣ ꯈꯪꯗ꯭ꯔꯦ ꯈꯨꯗꯛ ꯈꯨꯗꯛꯇ ꯍꯣꯡꯂꯛꯄ ꯋꯥꯅꯤꯗ꯫
ꯍꯣꯏꯅꯦ
ꯎꯝ
ꯀꯩꯅꯣꯅꯁꯨꯅꯦ ꯑꯗꯨ ꯈꯪꯗꯦ ꯃꯣꯏ ꯑꯗꯨꯝ ꯑꯌꯥꯝꯕꯗꯤ ꯑꯗꯨꯃꯥꯏꯅ ꯇꯧꯗꯤ ꯇꯧꯕꯅꯦ ꯈꯣꯏꯔꯣꯝꯁꯨ ꯑꯗꯨꯃꯥꯏ ꯇꯧꯗꯤ ꯇꯧꯋꯦꯕ ꯈꯨꯇꯥꯛꯇ ꯍꯦꯛꯇ ꯆꯨꯔꯛꯑꯅꯤ ꯈꯨꯇꯥꯛꯇ ꯍꯦꯛꯇ ꯐꯔꯛꯑꯅꯤ ꯐꯤ ꯁꯧꯐꯝꯁꯨ ꯈꯪꯗꯦ ꯅꯍꯥꯟꯁꯨ ꯉꯔꯥꯡꯔ ꯏꯆꯦ ꯑꯩꯈꯣꯏꯅꯤꯒꯤ ꯐꯤ ꯁꯧꯕ ꯐꯧꯕ ꯆꯠꯄꯅꯦꯕ
ꯎꯝ
ꯑꯌꯨꯛꯇ ꯐꯧꯔ ꯑꯗꯨ ꯁꯤꯗꯤ ꯅꯣꯡ ꯉꯔꯥꯡꯗꯤ ꯅꯣꯡ ꯃꯪꯕ ꯈꯣꯠꯄ ꯑꯗꯨꯃꯥꯏꯅ ꯇꯧꯗꯦꯕ ꯇꯧꯗ꯭ꯔꯁꯨ ꯑꯩꯅ ꯁꯥꯏ ꯍꯥꯏꯅ ꯇꯦꯔꯦꯁ ꯀꯥꯕ ꯇꯦꯔꯦꯁ ꯍꯦꯛ ꯀꯥꯔꯒ ꯅꯣꯡ ꯇꯥꯔꯛꯄ ꯋꯥꯅꯤꯅꯦ ꯆꯞ ꯆꯥꯅ ꯑꯩꯁꯨ ꯂꯥꯛꯄ
ꯎꯝ
ꯌꯦꯡꯉꯣ ꯑꯗꯨ ꯀꯌꯥꯃꯨꯛ ꯐꯕ꯭ꯔꯥ
ꯈꯣꯏꯗꯤ ꯆꯨꯒꯅꯤꯖꯨ ꯈꯪꯗꯦꯕꯀꯣ
ꯎꯝ
ꯍꯦꯛ ꯀꯥꯔ ꯅꯣꯡ ꯆꯨꯔꯛꯄꯁꯤꯗꯤ ꯀꯌꯥꯃꯨꯛ ꯅꯨꯡꯉꯥꯏꯕ꯭ꯔꯥ ꯍꯥꯏꯕꯗꯤ ꯑꯩꯅ ꯊꯦꯡꯅ ꯀꯥꯔꯝ ꯃꯗꯤ ꯑꯦ ꯐꯤꯔꯣꯟꯖꯨ ꯂꯣꯏ ꯆꯣꯠꯄ ꯇꯥꯕ
ꯎꯝ ꯑꯁ ꯐꯤ ꯐꯥꯎꯕꯗꯤ ꯔꯨꯝꯗꯁꯨ ꯔꯨꯝꯗ ꯌꯥꯜꯂꯁꯨ ꯏꯂꯥꯏ ꯂꯥꯏꯅ ꯀꯪꯒ꯭ꯔꯦ ꯍꯧꯖꯤꯛꯀꯥꯟꯗꯤ
ꯍꯣꯏ ꯀꯪꯉꯦ ꯑꯗꯨꯕꯨ ꯅꯣꯡ
ꯐꯦꯟꯁꯨ ꯐꯖꯅ ꯀꯩꯅꯣ ꯌꯨꯁ ꯇꯧꯅꯤꯅ ꯀꯣ
ꯑꯥ
ꯑꯗꯨꯕꯨ ꯐꯤꯔꯣꯟ ꯐꯤꯔꯣꯟꯗ ꯂꯩꯕ ꯕꯦꯛꯇꯔꯤꯌꯥꯁꯤꯡꯗꯨꯗꯤ ꯍꯥꯠꯄꯕ
ꯑꯗꯨꯅꯦ ꯑꯗꯣ ꯅꯨꯡꯉꯥꯏꯗꯕꯒꯤ ꯑꯩꯈꯣꯏꯁꯨ ꯑꯗꯨꯒꯨꯝꯕ ꯅꯨꯡꯉꯥꯏꯗꯕꯒꯤ ꯀꯩꯅꯣ ꯇꯧꯔꯤꯅꯦ ꯑꯗꯨ ꯃꯊꯛꯇ ꯑꯗꯨꯝ ꯎꯝ ꯀꯥꯔꯒ ꯐꯧꯔꯤꯅꯦꯕ ꯑꯣꯏ ꯃꯅꯨꯡꯗ ꯐꯧꯔꯖꯨ ꯑꯗꯨꯝ ꯀꯪꯉꯤ ꯅꯍꯥꯟꯅ ꯑꯩꯈꯣꯏꯁꯨ ꯑꯗꯨꯝ ꯃꯅꯨꯡꯗ ꯐꯥꯎꯔ ꯑꯗꯨꯝ ꯀꯪꯕꯨꯗꯤ ꯀꯪꯉꯦꯕꯀꯣ
ꯎꯝ
ꯑꯗꯨ ꯃꯅꯨꯡꯗ ꯐꯥꯎꯔꯒ ꯀꯪꯉꯁꯨ ꯑꯩꯈꯣꯏꯁꯨ ꯋꯥꯈꯜ ꯅꯨꯡꯉꯥꯏꯇꯦꯕ
ꯃꯥꯅꯦ ꯃꯥꯅꯦ
ꯑ ꯃꯊꯪꯗ ꯅꯨꯡꯁꯥ ꯃꯔꯛꯇ ꯐꯧꯔꯒ ꯄꯨꯔꯛꯄꯅ ꯍꯦꯟꯅ ꯍꯥꯞꯄꯁꯨ ꯅꯨꯡꯉꯥꯏꯕ ꯍꯛꯆꯥꯡꯁꯨ ꯐꯥꯕ ꯑꯗꯨꯏꯅꯦꯗ ꯅꯠꯇ꯭ꯔꯥ
ꯃꯥꯅꯦ ꯅꯪ ꯑꯁꯣꯝꯗ ꯑꯁꯣꯝꯗ ꯆꯠꯄ ꯀꯌꯥꯝ ꯀꯨꯏꯈ꯭ꯔꯦ ꯁꯣꯝꯗ ꯂꯩꯕ ꯀꯌꯥꯝ ꯀꯨꯏꯔꯦ
ꯊꯥ ꯑꯃꯥ ꯐꯔꯦ
ꯍꯥꯁ ꯑꯗꯨꯗꯤ ꯅꯪꯁꯨ ꯀꯨꯏꯗ꯭ꯔꯤꯅꯦꯀꯣ
ꯀꯨꯏꯗ꯭ꯔꯤꯌꯦꯗ ꯑꯩꯅ ꯍꯥꯡꯍꯜꯂꯥꯛꯄꯗ ꯉꯥꯏꯔꯤꯌꯦꯗ
ꯎꯝ
ꯑꯗꯨꯒꯤ ꯀꯔꯤꯁꯨ ꯈꯪꯗꯦ ꯁꯤꯔꯣꯝꯒꯤꯁꯦ ꯑꯩꯗꯤ ꯀꯨꯏꯔꯝꯃꯗꯤ ꯀꯔꯤ ꯀꯔꯤꯔꯣ ꯈꯪꯉꯝꯗꯧꯕꯀꯣ
ꯃꯣꯏꯔꯣꯝꯒꯤ ꯂꯣꯟ ꯂꯣꯟꯗꯤ ꯈꯪꯅꯕ ꯍ ꯇꯧꯕ꯭ꯔꯣ
ꯑꯗꯨ ꯑꯁꯤ ꯈꯪꯅꯤꯡꯉꯥꯏꯅꯦ ꯑꯩꯅ ꯆꯠꯂꯤꯁꯦ
ꯆꯨꯝꯃꯦ ꯆꯨꯝꯃꯦ ꯑꯗꯨꯃꯥꯏꯅ ꯇꯧꯕꯗ ꯄꯉꯥꯡ ꯉꯥꯡꯁꯤꯟ ꯉꯥꯡꯒꯗꯕꯅꯤ ꯍꯩꯗꯤ ꯐꯥꯎꯗꯤ
ꯍꯣꯏ ꯉꯥꯡꯕ ꯍꯧꯔꯅꯤ ꯑꯩ ꯁꯤꯖꯤꯟꯅꯕ ꯍꯧꯔꯅꯤ ꯈꯔ ꯍꯩꯍꯧꯕꯁꯤꯡꯗꯣ
ꯎꯝ
ꯁꯤꯖꯤꯟꯅꯗ꯭ꯔꯗꯤ ꯌꯥꯗꯦꯅ
ꯑꯪ ꯁꯤꯖꯤꯟꯅꯗ꯭ꯔꯗꯤ ꯌꯥꯗꯦ ꯄꯉꯥꯡ ꯉꯥꯡꯒꯗꯝꯅꯤ
ꯎꯝ
ꯇ꯭ꯔ‌ꯥꯏ ꯇꯧꯗ꯭ꯔꯗꯤ ꯈꯪ ꯈꯪꯗꯦꯕꯀꯣ
ꯍꯣꯏ
ꯗꯨꯃꯥꯏꯅ ꯇꯧꯔꯦꯕ
ꯑꯗꯨꯒꯤ ꯁꯤꯖꯤꯟꯅꯔꯤ ꯀꯟꯅ ꯍꯌꯦꯡꯋꯥꯏ ꯑꯩ ꯍꯩꯕ ꯀꯥꯟꯗ ꯁꯤꯖꯤꯟꯅꯔꯛꯀꯦꯀꯣ
ꯌꯥꯏ ꯁꯤꯖꯤꯟꯅ ꯁꯤꯖꯤꯟꯅꯒꯗꯕꯅꯤ ꯑꯩꯁꯨ ꯑꯩꯁꯨ ꯍꯣꯏ ꯌꯥꯏ ꯑꯩꯁꯨ ꯃꯔꯛ ꯃꯔꯛꯇꯗꯤ ꯈꯔ ꯈꯔ ꯉꯥꯡ ꯑꯩꯖꯨ ꯇꯝꯕꯅꯦꯕꯀꯣ ꯇ꯭ꯔꯥꯏ ꯇꯧꯕꯅꯦꯕ
ꯑꯧ ꯑꯗꯨꯅꯤ ꯁꯤꯖꯤꯟꯅꯒꯗꯧꯕꯅꯤ ꯑꯩ ꯁꯤꯖꯤꯟꯅꯔꯛꯀꯦ ꯅꯉꯣꯟꯗ
ꯕꯖꯥꯔ ꯂꯦꯡꯒ꯭ꯋꯦꯖꯇꯤ ꯈꯔ ꯈꯔ ꯑꯗꯨꯝ ꯇꯧꯔꯒ ꯇꯝꯃꯒꯀꯣ ꯑꯩꯁꯨ ꯉꯥꯡꯕꯅꯤ ꯃꯅꯤꯄꯨꯔꯤ ꯉꯥꯡꯕ ꯑꯥ ꯈꯣꯏꯒꯤ ꯑꯇꯣꯞꯄ ꯂꯣꯟ ꯉꯥꯡꯕ ꯌꯥꯕ ꯉꯥꯡꯂꯁꯨꯀꯣ ꯉꯥꯡꯕ ꯌꯥꯔꯁꯨ ꯃꯣꯏꯒꯤ ꯂꯣꯟ ꯈꯛꯇ ꯑꯗꯨꯝ ꯇꯧꯔꯒ
ꯍꯥꯏꯁ ꯍꯣꯏ ꯍꯣꯏ ꯍꯣꯏꯅꯦ
ꯑꯗꯨꯃꯥꯏ ꯇꯧꯒꯗꯕꯅꯦ ꯑꯩꯒꯤ ꯃꯔꯨꯞ ꯁꯤꯡ ꯑꯩꯒꯤ ꯃꯔꯨꯞ ꯑꯇꯣꯞꯄ ꯑꯇꯩꯁꯤ ꯌꯥꯝ ꯍꯩꯌꯦꯕꯀꯣ ꯃꯣꯏ ꯁꯤꯒꯨꯝꯕ ꯂꯣꯟꯖꯦ